ꯀꯩꯗꯧꯔꯤꯅꯣ ꯑꯥ
ꯍꯤꯞꯄꯤ ꯅꯪꯗꯤ
ꯆꯅ ꯆꯥꯔꯒ ꯂꯩꯌꯦ
ꯅꯨꯡꯉꯥꯏꯅꯦ
ꯅꯣꯡ ꯇꯥꯕ꯭ꯔꯥ
ꯇꯥꯗꯦ ꯉꯁꯤꯗꯤ
ꯍꯧꯖꯤꯛ ꯅꯣꯡ ꯀꯟꯅ ꯆꯨꯋꯦ ꯁꯨꯋꯥꯏꯗ
ꯎꯝ
ꯎꯕꯥꯎ ꯆꯠꯄ꯭ꯔꯥ ꯕꯣꯕꯣꯛ ꯕꯣꯕꯣꯛ ꯆꯠꯂꯕ꯭ꯔꯥ ꯂꯩ
ꯆꯠꯈ꯭ꯔꯦ ꯉꯁꯤꯅ
ꯀꯔꯤ ꯀꯔꯤꯗ
ꯄ꯭ꯔꯗꯥꯔ ꯆꯂꯥꯎꯉꯝ ꯀꯤ ꯀꯔꯤꯒꯤꯗ
ꯍꯧꯖꯤꯛ ꯀꯥꯟꯁꯤꯕꯨ ꯒꯥꯔꯤ ꯆꯦꯟꯕ ꯌꯥꯕ꯭ꯔꯅꯦ
ꯍꯣꯏ ꯌꯥꯔꯦ ꯆꯦꯜꯂꯦ ꯀꯟꯅꯥ
ꯀꯃꯥꯏ ꯀꯃꯥꯏ ꯆꯠꯅꯕ꯭ꯔꯣ ꯀꯣ ꯁ꯭ꯀꯣꯠ ꯀꯃꯥꯏ ꯀꯃꯥꯏ ꯆꯠꯅꯕ꯭ꯔꯥ ꯀꯣꯠ ꯌꯥꯎꯔꯕ꯭ꯔꯥ
ꯑꯗꯨꯝ ꯆꯠꯄ ꯌꯥꯏ
ꯑꯣ ꯅꯍꯥꯟꯋꯥꯏꯗꯤ ꯍꯦꯂꯤꯀꯣꯞꯇꯔ ꯆꯠꯂꯦ ꯍꯥꯏꯕ ꯅꯠꯇ꯭ꯔꯥ
ꯆꯠꯂꯦ ꯍꯥꯏꯌꯦ
ꯑꯩꯈꯣꯏ ꯌꯨꯝ ꯊꯣꯛꯄ ꯀꯥꯟꯁꯤꯗ ꯀꯃꯥꯏꯅ ꯇꯧꯗꯣꯏꯔꯣ
ꯑꯩꯈꯣꯏꯁꯨ ꯑꯗꯨꯝ ꯒꯥꯔꯤꯗ ꯆꯠꯄ ꯌꯥꯔꯅꯤ ꯑꯗꯨꯝ ꯆꯠꯄ ꯌꯥꯔꯦ ꯍꯥꯏꯔ ꯍꯨꯖꯤꯛꯀꯤꯝ
ꯅꯣꯕꯦꯝ ꯑꯦ ꯁꯦꯞꯇꯦꯝꯕꯔꯗ ꯌꯨꯝ ꯑꯃꯔꯛ ꯆꯠꯁꯦꯔꯥ
ꯀꯔꯤ ꯇꯧꯅꯤꯡꯉꯥ
ꯁꯨꯝ ꯀꯣꯏꯕ ꯍꯥꯏꯗꯤ ꯗꯤ
ꯁꯦꯞꯇꯦꯝꯕꯔꯒꯤ ꯅꯠꯇꯦ ꯑꯩꯈꯣꯏ ꯀ꯭ꯂꯥꯁ ꯂꯣꯏꯒꯗꯕꯗꯣ ꯅꯣꯕꯦꯝꯕꯔꯗ ꯂꯣꯏꯒꯅꯤ ꯍꯥꯏ ꯆꯠꯄꯗꯤ ꯌꯥꯔꯣꯏ ꯑꯩ
ꯗꯤꯁꯦꯝꯕꯔꯗꯤ ꯇꯜꯂꯦꯕ ꯃꯤꯗꯣ
ꯗꯤꯁꯦꯝꯕꯔꯗ ꯑꯣꯏꯅ ꯆꯠꯂꯁꯦ
ꯀꯣꯏꯕ ꯆꯠ ꯀꯣꯏꯕ ꯆꯠꯄ ꯌꯥꯔꯣꯏ
ꯀꯔꯤꯒꯤ
ꯃꯤ ꯌꯥꯝ ꯂꯥꯛꯀꯗ꯭ꯔꯗꯤ ꯈꯪꯗꯦ ꯇꯜꯂꯦ
ꯑꯩ ꯂꯩꯕ ꯀꯥꯟꯗ ꯑꯁꯤꯗꯁꯨ ꯀꯣꯏꯕ ꯆꯠꯁꯤꯅꯦ ꯂꯥꯏꯛ ꯀꯪꯂꯥꯒꯨꯝꯕ ꯒꯔꯤꯗ ꯆꯠꯁꯦ
ꯆꯠꯅꯤꯡꯗ꯭ꯔꯦ ꯅꯣꯏ ꯀꯪꯂꯥꯗꯨ
ꯂꯩꯌꯦ ꯂꯦꯌꯦꯗꯅꯥ ꯒꯨꯝꯕ
ꯀꯠꯊꯣꯛꯊꯥꯏ ꯀꯣꯜ ꯇꯧꯔꯛꯄ꯭ꯔꯥ
ꯇꯧꯔꯛꯇꯦ ꯑꯩꯉꯣꯟꯗ
ꯑꯩꯉꯣꯟꯗ ꯀꯣꯜ ꯇꯧꯔꯛꯑꯣ ꯍꯥꯏꯅ ꯃꯦꯁꯦꯖ ꯌꯥꯝ ꯊꯥꯕꯤꯗꯤ ꯊꯥꯕꯤꯕ ꯑꯩꯅ ꯇꯧꯔꯛ
ꯋꯥꯟꯁ ꯇꯧꯕꯤꯌꯣꯅꯦ
ꯇꯧꯕ ꯇꯜꯂꯦ ꯇꯜꯂꯦ ꯃꯥꯒꯤ ꯄ꯭ꯔꯣꯕ꯭ꯂꯦꯝ ꯉꯥꯛꯇ ꯂꯩꯕꯅꯦ ꯑꯗꯨꯃꯥꯏꯅꯅꯦ ꯀꯃꯥꯏ ꯇꯧꯁꯤꯔꯥ ꯑꯗꯨꯝ ꯍꯪꯕꯅꯦ ꯑꯩꯉꯣꯟꯗꯗꯤ
ꯀꯅꯥꯔꯣ ꯍꯥꯏꯌꯣ
ꯆꯤꯟꯁꯤꯂꯨꯁꯦ ꯑꯩ ꯀꯩꯅꯥꯗꯅꯦꯀꯣ ꯑꯩꯅ ꯅꯇꯤꯛ ꯂꯩꯔꯗꯤ ꯍꯤꯏꯔꯒ ꯃꯔꯛ ꯃꯔꯛꯇꯗꯤ ꯑꯩ ꯁꯥꯎꯅꯤꯡꯉꯦꯀꯣ ꯃꯥꯉꯣꯟꯗ ꯍꯥꯏꯔꯛꯑꯦ
ꯎꯝ
ꯈꯪꯗꯦ ꯀꯩꯒꯤꯅꯣ
ꯁꯥꯎꯔꯒ ꯀꯔꯤ ꯇꯧꯅꯤ ꯑꯣ ꯉꯁꯤ ꯑꯁꯦꯡꯕ ꯉꯁꯤ ꯅꯨꯃꯤꯗꯥꯡ ꯔꯦꯡ ꯄꯨꯁ ꯇꯧꯁꯤꯀꯣ
ꯍꯣꯏ ꯅꯪ ꯑꯩꯁ ꯑꯩꯈꯣꯏ ꯑꯅꯤ ꯁꯥꯟꯅꯕ ꯌꯥꯔꯣꯏ ꯅꯪ ꯔꯦꯡ ꯀꯌꯥꯅꯣ
ꯑꯩꯔꯣ ꯑꯩꯗꯤ ꯏꯄꯤꯛ ꯏꯄꯤꯛꯅꯤ
ꯎꯝ ꯑꯩꯗꯤ ꯑꯣꯟꯅꯔ ꯃꯤꯊꯤꯛꯀꯦꯜ ꯑꯣꯟꯅꯔ ꯌꯥꯎꯒꯇꯣꯢꯔꯦ ꯑꯗꯨꯒ
ꯌꯥꯔꯦ ꯂꯣꯕꯤ ꯐꯨꯜ ꯇꯧꯔꯒ ꯁꯥꯟꯅꯁꯦ
ꯍꯣꯏ ꯍꯣꯏ ꯌꯥꯅꯤ ꯑꯗꯨ ꯑꯣꯏꯔꯗꯤ ꯑꯍꯩꯕ ꯈꯔ ꯎ ꯑꯩ ꯑꯩꯉꯣꯟꯗꯗꯤ ꯑꯝꯐꯥꯎ ꯂꯩꯇꯦ ꯍꯥꯏꯗꯤ ꯑꯩ ꯀꯤ ꯑꯩꯅ ꯐꯣꯂꯣ ꯕꯦꯛ ꯇꯧꯕꯗꯣ ꯃꯤ ꯇꯔꯥꯁꯨ ꯁꯨꯗꯦꯕ ꯂꯥꯏꯛ ꯋꯥꯟ ꯑ ꯃꯉꯥ ꯇꯔꯨꯛ ꯈꯛꯇꯪ ꯑꯣꯏꯔꯝꯅꯤ ꯑꯥꯢ ꯐꯣꯂꯣꯋꯤꯡ ꯑꯦ ꯐꯣꯂꯣꯋꯔꯗꯤ ꯌꯥꯝꯃꯦꯕ
ꯎꯝ ꯃꯅꯥ ꯃꯉꯥ ꯇꯔꯨꯛꯕꯨꯁꯨ ꯀꯧꯋꯣ ꯃꯃꯥꯁꯨ ꯁꯥꯟꯅꯒꯅꯤ ꯍꯥꯏ ꯂꯣꯢꯅ ꯁꯥꯟꯅꯁꯦ
ꯑꯩꯒꯤ ꯂꯣꯕꯤꯗꯣ ꯂꯣꯏꯅ ꯁꯥꯟꯅꯔꯒ ꯈꯔꯗꯤ ꯑꯣꯄꯣꯅꯦꯟꯁꯤꯡꯗꯣ ꯈꯔꯗꯤ
ꯑꯩꯒꯤ ꯑꯩꯒꯤ ꯂꯣꯕꯤꯗ ꯑꯣꯏꯅ ꯁꯥꯟꯅꯁꯦ
ꯎꯝ ꯑꯗꯨ ꯑꯣꯏꯔꯗꯤ ꯌꯥ
ꯅꯣꯏ ꯔꯦꯡ ꯀꯌꯥ ꯀꯌꯥ ꯁꯨꯔ ꯔꯦꯡꯁꯨ ꯄꯨꯁ ꯇꯧꯗꯕ ꯃꯥꯜꯂꯦꯗ
ꯑꯩꯗꯤ ꯄꯨꯁ ꯇꯧꯗꯦ ꯑꯁ ꯍꯟꯗꯛ ꯕꯨꯕꯣꯛ ꯂꯥꯛꯄꯒꯤ ꯕꯨꯕꯣꯛꯀꯤ ꯃꯥꯡꯗ ꯁꯥꯟꯅꯔꯗꯤ ꯑꯁ ꯋꯥꯇꯤ ꯐꯖꯅ ꯆꯥꯒꯅꯤ ꯑꯗꯨꯒꯤ ꯁꯥꯟꯅꯗꯦ ꯎꯝ ꯂꯣꯠꯅ ꯂꯣꯠꯅ ꯁꯅꯒꯗꯕꯅꯤ
ꯑꯀꯥꯎꯅ ꯑꯃꯅ ꯀꯅꯥ ꯁꯤꯖꯤꯟꯅꯕ
ꯑꯗꯨꯝ ꯑꯩ ꯁꯟꯅꯩ ꯑꯅꯤꯃꯛ
ꯑꯃꯗꯨꯅ ꯀꯌꯥ ꯔꯦꯡ ꯀꯌꯥ ꯁꯨꯔꯦ
ꯑꯗꯨꯁꯨ ꯏꯄꯤꯛꯉꯛꯇ ꯂꯩꯔꯝꯃꯦ
ꯑꯃꯗꯨꯗꯤ ꯑꯥ ꯒꯦꯝ ꯁꯅꯗꯕ꯭ꯔꯣ
ꯀꯅꯥ
ꯑꯉꯥꯡꯗꯨ
ꯑꯣ ꯑꯩꯒꯤ ꯀꯔꯤꯗꯨꯔꯥ
ꯆꯥꯗꯨ
ꯑꯎ ꯑꯣ ꯁꯥꯅꯩꯌꯦ
ꯀꯩ ꯒꯦꯝ
ꯍꯟꯗꯛ ꯁꯅꯥꯗꯦ ꯃꯥꯗꯤ ꯑꯦꯃ ꯑꯦꯜ ꯅꯤ
ꯅꯣꯏ ꯑꯅꯤ ꯑꯦꯝ ꯑꯦꯜꯗꯒꯤ ꯈꯪꯅꯕ꯭ꯔꯣ
ꯅꯠꯇꯦꯗ ꯃꯃꯥꯟꯅꯕꯗꯒꯤ ꯈꯪꯅꯕꯅꯤ
ꯑꯦꯝ ꯑꯦꯜ ꯑꯥ ꯄꯞꯖꯤꯁꯨ ꯁꯥꯟꯅꯔꯝꯒꯅꯤ ꯃꯥꯗꯤ
ꯁꯅꯥꯗꯦ ꯑꯦꯝ ꯑꯦꯜ ꯉꯥꯛꯇꯅꯦ ꯄꯞꯖꯤ ꯁꯅꯕ ꯍꯩꯇꯦ ꯃꯥꯗꯣ
ꯂꯥꯛꯀꯅꯤ ꯍꯥꯏꯕ꯭ꯔꯥ ꯀꯃꯥꯏ ꯍꯥꯏꯕ꯭ꯔꯣ
ꯑꯩꯒꯤ ꯕꯥꯔꯗꯦꯗ ꯂꯥꯛꯀꯅꯤ ꯍꯥꯏ
ꯀꯝ ꯀꯥꯟꯗꯅꯣ
ꯗꯦꯠ ꯊ꯭ꯔꯤ
ꯅꯨꯡꯉꯥꯏꯒꯅꯤꯀꯣ ꯅꯣꯏꯗꯤ
ꯍꯣꯢ ꯈꯪꯗꯦꯅ ꯀꯔꯤ ꯇꯧꯗꯣꯢꯅꯣ ꯂꯥꯛꯄꯗꯤ ꯂꯥꯛꯀꯅꯤ ꯍꯥꯏꯔꯕ ꯃꯥꯜꯂꯦ ꯑꯩꯒꯤ ꯒꯤꯐ ꯄꯨꯔꯒ ꯂꯥꯛ ꯑꯩꯒꯤ ꯒꯤꯐ ꯄꯨꯔꯒ ꯂꯥꯛꯀꯦ ꯍꯥꯏ ꯍꯧꯖꯤꯛ ꯅꯪ ꯀꯔꯤ ꯇꯧꯔꯒ ꯂꯩꯕ꯭ꯔꯥ
ꯍꯤꯄꯒ ꯂꯩꯌꯦ
ꯀꯗꯥꯏꯗꯔꯥ
ꯍꯥ
ꯗꯗ ꯍꯣꯁꯇꯦꯜꯗꯔ ꯅꯠꯇ꯭ꯔꯒ ꯔꯦꯟꯗꯔ
ꯍꯣꯁꯇꯦꯜ ꯄꯨꯟꯁꯤꯁꯦ ꯍꯣꯁꯇꯦꯜꯗꯒꯤ ꯑꯗꯨꯝ ꯂꯣꯏꯒꯗꯕ ꯃꯥꯜꯂꯦꯗ
ꯏꯃꯥꯟꯅꯕꯤ ꯂꯣꯏꯅ ꯏꯝꯐꯥꯜꯗ ꯂꯥꯛꯑꯦ ꯑꯗꯨ ꯃꯣꯏꯗꯤ ꯔꯦꯁꯇꯨꯔꯦꯟꯗ ꯂꯩꯌꯦ ꯑꯗꯨ ꯇꯨꯝꯅꯩꯌꯦ ꯑꯩ ꯉꯥꯛꯇ ꯉꯥꯏꯔꯦ
ꯊꯕꯥꯛ ꯁꯨꯕ꯭ꯔꯥ ꯀꯔꯤ
ꯔꯦꯁꯇꯨꯔꯦꯟ ꯂꯩꯕ
ꯑꯗꯨ ꯊꯕꯛꯔꯥ ꯊꯕꯛ ꯇꯧꯕ꯭ꯔꯥ ꯍꯥꯏꯕ ꯔꯦꯁꯇꯨꯔꯦꯟꯗ ꯊꯕꯛ ꯇꯧꯕ꯭ꯔꯥ
ꯑꯗꯨꯗꯤ ꯎꯝ ꯔꯦꯁꯇꯨꯔꯦꯟꯠꯇꯥ ꯊꯕꯛ ꯇꯧꯋꯦ
ꯅ ꯅ ꯁꯤ ꯌꯦꯝ ꯄꯣꯝꯅꯔꯣ
ꯁꯤ ꯌꯥꯝꯕꯨ
ꯑꯗꯨꯒ
ꯆꯤ ꯌꯦꯝ ꯂꯨꯀꯥ ꯀꯂꯟ ꯁꯤꯜꯂꯨꯁꯨ ꯑꯗꯨꯒ ꯂꯣꯏꯅ ꯂꯥꯛꯄ ꯃꯥꯂꯦ
ꯂꯣꯏꯅ ꯔꯦꯁꯇꯨꯔꯦꯟꯗ ꯄꯩꯒꯔꯦ
ꯄꯥꯏꯈꯔꯦ ꯍꯣꯢ ꯂꯣꯏꯅ ꯑꯩ ꯉꯥꯛꯇ ꯉꯥꯏꯔꯦ
ꯑꯩꯒꯤꯗꯃꯛ ꯃꯣꯃꯣ ꯄꯨꯔꯛꯑꯣ ꯍꯥꯏꯕꯤꯌꯣ ꯑꯗꯨꯗꯤ
ꯑꯍꯦꯍꯥ
ꯑꯦ ꯅꯣꯡꯄꯥꯇꯣ ꯆꯠ ꯆꯥꯕ ꯆꯠꯁꯤꯔ ꯃꯣꯏ ꯔꯦꯁꯇꯨꯔꯦꯟꯗꯨꯗ
ꯍꯣꯏ ꯅꯣꯡꯃꯥ ꯆꯠꯁꯤꯀꯣ ꯑꯈꯣꯏ
ꯍꯣꯢ ꯆꯤꯆꯦ ꯀꯦꯃꯤ ꯅꯪꯉꯣꯟꯗ ꯆꯠ ꯆꯠ ꯑ ꯆꯠꯍꯟꯒꯅꯤꯗ
ꯆꯠꯍꯟꯒꯅꯤ ꯍꯪꯒꯗꯤ ꯍꯣꯏ
ꯑ ꯑꯩꯒꯤ ꯐ꯭ꯔꯦꯟ ꯑꯃ ꯄꯨꯔꯛꯀꯦ
ꯅꯨꯄꯥꯔꯥ ꯅꯨꯄꯤꯔꯥ
ꯅꯨꯄꯥꯅꯦ ꯑꯉꯥꯡ ꯃꯆꯥ
ꯃꯁꯛ ꯐꯖꯕ꯭ꯔꯥ
ꯍꯣꯏ
ꯃꯁꯛ ꯐꯖꯗ꯭ꯔꯗꯤ ꯆꯠꯃꯤꯟꯅꯅꯤꯡꯗꯦ
ꯃꯁꯛ ꯐꯖꯗ꯭ꯔꯗꯤ ꯔꯤꯖꯦꯛ
ꯍꯣꯏ ꯑꯆꯄꯠ ꯆꯃꯤꯟꯅꯕ ꯌꯥꯗꯦ ꯃꯁꯛ ꯐꯖꯔꯒ ꯁꯦꯜꯁꯨ ꯈꯔ ꯄꯥꯢꯔꯗꯤ ꯌꯥꯢ
ꯁꯤꯒꯤꯗꯣ ꯃꯛꯁꯦ ꯈꯔꯗꯤ ꯂꯨꯋꯦꯀꯣ ꯑꯗꯨꯒ ꯀꯩꯅꯣ ꯅꯤꯃꯤ ꯃꯤꯗꯤ ꯂꯥꯛꯔꯣꯏꯗ꯭ꯔꯣ ꯏꯝꯐꯥꯜꯗ
ꯍꯣꯏ ꯃꯥꯗꯤ ꯑꯗꯨꯝ ꯂꯩꯔꯤ ꯃꯈꯣꯏꯗꯤ ꯂꯩꯔꯤꯛ ꯍꯩꯕꯅꯤꯅ ꯑꯗꯨꯝ ꯁ꯭ꯀꯨꯜ ꯆꯠꯄ ꯀ꯭ꯂꯥꯁ ꯇꯝꯔꯒ ꯂꯩꯒꯅꯤ ꯑꯗꯨꯝ ꯀꯟꯇꯤꯅ꯭ꯌꯨ ꯀ꯭ꯂꯥꯁ ꯈꯛꯇꯅꯦ ꯇꯧꯒꯅꯤ ꯍꯥꯏ
ꯀꯗꯥꯏꯗ
ꯀꯗꯥꯏꯗ ꯇꯝꯒꯗ꯭ꯔꯥ ꯈꯪꯗꯦ ꯑꯩꯗꯤ ꯅꯣꯅꯦꯗ ꯑꯦꯗꯃꯤꯁꯟ ꯇꯧꯈ꯭ꯔꯦ ꯏꯝꯐꯥꯜꯗ ꯂꯩꯁꯦ ꯍꯥꯏꯔꯒ
ꯍꯧꯖꯤꯛ ꯀ꯭ꯂꯥꯁ ꯇꯨꯋꯦꯜꯕ ꯂꯣꯏꯕꯁꯤꯡ ꯂꯣꯏꯅ ꯑꯦꯗꯃꯤꯁꯟ ꯇꯧꯕ ꯂꯣꯏꯔꯝꯒꯅꯤ
ꯎꯝ ꯑꯩꯁꯨ ꯅꯨꯅꯦꯗ ꯇꯧꯕ ꯂꯣꯏꯔꯦ
ꯉꯥꯢꯍꯥꯛ ꯂꯩꯔꯒ ꯑꯩ ꯑꯦꯛꯖꯥꯝ ꯊꯥꯗꯣꯢꯅꯦ ꯅꯣꯢ
ꯍꯣꯢ ꯊꯥꯔꯅꯤ ꯑꯁ ꯌꯨꯝꯗ ꯑꯗꯨꯝ ꯂꯩꯥꯏꯔꯁꯦ
ꯒ꯭ꯔꯦꯖꯨꯑꯦꯁꯟ ꯂꯣꯏꯗꯕ ꯐꯥꯎ ꯑꯗꯨꯝ ꯌꯨꯝꯗ ꯂꯩꯒꯗꯕ ꯃꯥꯜꯂꯦꯀꯣ
ꯇꯜꯂꯦ
ꯁꯣꯏ ꯁꯣꯏ ꯌꯥꯝ ꯄꯣꯂꯗꯤ ꯀꯩ ꯀꯣꯂꯦꯖꯇ
ꯔꯦꯁꯇꯣꯔꯦꯟ ꯀꯣꯂꯦꯖ ꯀꯣꯂꯦꯖ ꯇꯝꯃꯣꯢ ꯍꯥꯢꯕ ꯃꯥꯜꯂꯦ ꯃꯣꯏꯗꯣ
ꯀꯩ ꯀꯣꯂꯦꯖ ꯗꯔ ꯃꯣꯏ ꯑꯅꯤꯅ ꯇꯝꯄꯗꯨꯅ
ꯈꯪꯗꯦ ꯀꯔꯤ ꯀꯣꯂꯦꯖꯔꯥ
ꯎꯝ
ꯋꯥꯔꯦꯗ ꯌꯥꯝ
ꯏꯝꯐꯥꯜ ꯏꯝꯐꯥꯜꯗ ꯑꯗꯨꯝ ꯀꯥꯒꯗꯕ ꯃꯥꯜꯂꯦꯀꯣ ꯍꯥꯏꯕꯗꯤ ꯏꯝꯐꯥꯜꯗ ꯊꯕꯛ ꯁꯨꯕꯅꯤ ꯅ
ꯎꯝ ꯏꯃꯥꯟꯅꯕꯤ ꯏꯃꯥꯟꯅꯕꯤꯁꯤꯡꯁꯨꯀꯣ
ꯑꯥ ꯀꯩ ꯍꯥꯏꯕ
ꯏꯃꯥꯟꯅꯕꯤꯁꯤꯡꯗꯣ
ꯎꯝ
ꯂꯣꯢꯅ ꯊꯕꯛ ꯁꯨꯔꯒ ꯂꯩꯑꯦ ꯑꯗꯣ ꯏꯃꯥꯟꯅꯕꯤ ꯑꯃꯁꯨ ꯑꯗꯨꯝ ꯏꯕꯥꯅꯤ ꯊꯕꯛ ꯇꯧꯁꯦ ꯍꯥꯏꯌꯦ
ꯀꯅꯥꯅꯣ ꯀꯅꯥꯅꯣ
ꯑꯝ ꯒꯣꯢꯊꯣꯡ ꯈꯪꯉꯣꯢ ꯅꯪ ꯀꯝꯕꯤꯔꯣꯟꯗꯒꯤꯅꯤ ꯑꯗꯨ ꯊꯕꯛ ꯇꯧꯃꯤꯟꯅꯁꯦ ꯍꯥꯢꯌꯦ ꯑꯗꯨ ꯇꯧꯁꯤꯔꯥ ꯍꯥꯏꯅ ꯈꯟꯕ ꯑꯩꯅ
ꯑꯗꯨꯁꯨ ꯌꯥꯏꯌꯦꯀꯣ
ꯎ ꯃꯥ ꯇꯣ ꯖꯤꯝ ꯁꯇꯛ ꯀꯔꯤ ꯑꯦꯟꯇ꯭ꯔꯤ ꯔꯦꯖꯤꯁꯇꯔ ꯇꯧꯕ ꯃꯐꯝ ꯂꯩꯕꯗꯣ
ꯎꯝ
ꯇ ꯑꯗꯨꯝ ꯇꯧꯔꯒ ꯂꯩ ꯍꯥꯏ ꯎꯝ
ꯎꯝ
ꯑꯗꯨꯁꯨ ꯑꯩꯁꯨ ꯇꯧꯅꯤꯡꯕ
ꯔꯤꯁꯦꯞꯁꯅꯤꯟꯁ ꯃꯥꯜꯂꯦ ꯑꯗꯨꯗꯤ ꯔꯦꯖꯤꯁꯇꯔ
ꯎꯝ ꯑꯗꯣ ꯑꯩꯁꯨ ꯇꯧꯅꯤꯡꯕ
ꯍꯣꯏ ꯍꯥꯢꯕꯗꯤ ꯊꯕꯛꯁꯨ ꯌꯥꯝ ꯂꯨꯒꯗꯕ ꯃꯗꯦꯕ ꯀꯣ
ꯍꯣꯏ ꯇꯨꯝ ꯑꯗꯨꯒꯨꯝꯕꯗꯤ ꯇꯧꯕ ꯅꯨꯡꯉꯥꯏꯒꯅꯤꯗꯅ ꯈꯔ ꯑꯩꯗꯤ ꯀꯝꯄ꯭ꯌꯨꯇꯔꯁꯨ ꯈꯔ ꯇꯝꯃꯦ ꯑꯗꯨ ꯅꯥ
ꯎꯝ
ꯑꯗꯨꯒꯤ ꯈꯪꯗꯦꯗ ꯀꯔꯤ ꯇꯧꯁꯤꯔꯥ ꯌꯥꯗ꯭ꯔꯦ ꯑꯩꯒꯤ ꯁꯤꯁꯦ
ꯎꯝ
ꯃꯤ ꯑꯣꯏꯅ ꯈꯜꯂꯨꯗꯔꯦ ꯏꯁꯥꯕꯨ ꯋꯥꯕꯁꯨ ꯋꯥꯔꯦ
ꯕꯣꯕꯣꯛ ꯎꯄꯨ ꯍꯥꯡꯉꯣ
ꯌꯥꯗꯦ ꯃꯣꯏꯗꯤ ꯑꯗꯨꯝ ꯌꯨꯝꯗ ꯂꯩꯕ ꯄꯥꯝꯃꯤ
ꯑꯗꯨꯒ ꯈꯔ ꯈꯔ ꯁꯨꯕꯁꯦ ꯄꯩꯁꯥꯁꯨ ꯄꯥꯏꯒꯅꯦꯕ
ꯎꯝ ꯅꯦꯛꯁ ꯏꯌꯥꯔ ꯑꯣꯏꯅ ꯇ꯭ꯔꯥꯏ ꯇꯧꯁꯦ ꯍꯥꯏꯅ ꯈꯜꯂꯒ ꯂꯩꯕꯅꯦ ꯑꯁꯤꯒꯨꯝꯕꯗꯤ ꯂ ꯇꯜꯂꯦꯍꯧ ꯑꯁꯧꯡꯕ ꯅꯪ ꯉꯇꯥ ꯑꯗꯨꯝ ꯅꯔꯒ ꯐꯝꯃꯒ ꯆꯥꯕꯒ ꯑꯗꯨꯝ ꯂꯩꯔꯗꯤ ꯌꯥꯔꯦ ꯑꯩꯁꯦ ꯀꯔꯤꯁꯨ ꯈꯪꯉꯣꯏ ꯃꯄꯥꯟꯗ ꯈꯔ ꯂꯩꯔꯒ ꯈꯔ ꯄꯩꯁꯥꯁꯨ ꯇꯥꯡꯒꯗꯕ ꯀꯣ
ꯍꯣꯏ
ꯑꯗꯨ ꯑꯣꯏꯔꯗꯤ ꯑꯩꯁꯨ ꯈꯔꯗꯤ ꯀꯔꯤ ꯅꯨꯡꯉꯥꯏꯒꯅꯤꯗꯅ
ꯎꯝ
ꯃꯥꯏꯅ ꯀꯔꯤ ꯈꯪꯗꯦꯗꯔꯥ ꯈꯪꯗꯦ ꯑꯦ ꯑꯥ ꯂꯤꯇꯜ ꯄ꯭ꯔꯤꯟ ꯁ꯭ꯀꯨꯜꯗ ꯇꯤꯆꯔꯁ ꯑꯣꯏꯅ ꯇꯧꯔꯁꯤꯔꯥ ꯍꯥꯏꯔꯒ ꯂꯩꯌꯦ
ꯀꯇꯥꯏꯗ ꯑꯗꯨ ꯁꯀꯨꯜꯅꯣ
ꯀꯤꯠꯁ ꯁ꯭ꯀꯨꯜ ꯇꯣ
ꯅꯨꯡꯕꯥꯗ
ꯑꯍꯣꯏ
ꯌꯥꯏ ꯑꯥ ꯚꯦꯀꯦꯟꯁꯤ ꯂꯩ ꯍꯥꯏꯕ꯭ꯔꯥ
ꯍꯣꯏ ꯂꯩꯒꯅꯤ ꯑꯩꯒꯤꯗꯤ ꯑꯩꯒꯤꯗꯤ ꯑꯩꯅ ꯈꯥ ꯈꯔ ꯇꯧꯀꯤ ꯄꯠꯇꯣ ꯁꯦꯂꯔꯤ ꯇꯣ ꯐꯣꯔꯇꯤ ꯐꯣꯔ ꯀꯦ ꯐꯣꯔ ꯀꯦꯔꯥ ꯍꯥꯏꯕ ꯃꯂꯦ
ꯌꯦꯅꯣ ꯑꯁꯤ ꯈꯛꯇ
ꯑꯗꯨꯅꯦ ꯋꯥꯒꯅꯤꯗꯅ
ꯊꯕꯛꯗꯤ ꯋꯥꯔꯝꯒꯅꯤ
ꯌꯥꯝ ꯋꯥꯒꯅꯤ ꯑꯉꯥꯡꯕꯨ ꯁꯦꯟꯅꯕꯁꯦ ꯀꯌꯥꯝ ꯋꯥꯕ꯭ꯔꯥ
ꯊꯄꯥꯛꯅ ꯌꯥꯝ ꯋꯥꯕ ꯁꯦꯂꯔꯤꯗꯨꯅ ꯑꯗꯨ ꯈꯛꯇ ꯁꯤꯗ ꯑꯣꯖ